ꯍꯜꯂꯣ
ꯑ ꯇꯥꯔꯕꯣ
ꯍꯣꯏ ꯇꯥꯔꯦ ꯇꯥꯔꯦ
ꯑꯣ
ꯎꯝ ꯂꯥꯏ ꯅꯨꯡꯉꯥꯏꯇꯕ ꯃꯥꯜꯂꯦ ꯉꯁꯥꯏꯗꯣ
ꯎꯝ ꯂꯥꯏꯟ ꯈꯔ ꯅꯨꯡꯉꯥꯏꯇꯦ
ꯎꯝ ꯏ ꯇꯧꯗꯤ
ꯑ
ꯑꯩ ꯀꯩꯅꯣꯅꯦ ꯗꯥꯜ ꯆꯥꯔꯦ ꯉꯁꯤ
ꯑꯣ
ꯎꯝ ꯅꯪꯗꯤꯦ
ꯑꯩꯁꯨ ꯉꯁꯤ ꯆꯞ ꯃꯥꯟꯅꯩ ꯏꯇꯥꯎ ꯍꯒ
ꯑꯣ ꯀꯩꯅꯣ ꯌꯨꯝ ꯂꯩꯕ꯭ꯔꯣ
ꯂꯩꯏꯌꯦ
ꯎꯝ ꯑꯩꯈꯣꯏꯁꯨ ꯃꯄꯥꯟ ꯊꯣꯛꯄ ꯌꯥꯗꯦꯅꯦ ꯁꯤꯗ ꯅꯣꯡ ꯆꯨꯕꯒ
ꯎꯝ ꯑꯩꯈꯣꯏꯁꯨ ꯅꯣꯡ ꯍꯥꯡꯈꯤꯗ ꯉꯥꯏꯔꯦ ꯍꯧꯖꯤꯛꯇ ꯉꯥꯏꯔ
ꯎꯝ ꯎꯥꯏ ꯂꯩꯇꯦ ꯅꯣꯡꯖꯨ ꯊꯥꯅꯤꯅ ꯎꯝ ꯃꯦꯔꯝ ꯁꯃꯦ ꯊ ꯎ ꯍꯧꯖꯤꯛꯁꯦ ꯅꯨꯡꯁꯥ ꯈꯔ ꯎꯕꯒꯨꯝ ꯇꯧꯋꯦ
ꯑ
ꯏꯁ ꯎꯗꯛ ꯀꯨꯏꯔꯦ ꯍꯦ ꯇ ꯑꯃ ꯁꯨꯔꯦ ꯑꯩ ꯑꯩ ꯂꯩꯐꯝꯗ ꯎꯝ ꯑꯩ ꯑꯩꯁꯦ ꯆꯤꯡ ꯍ ꯏꯕ ꯆꯤꯡꯗꯂꯏꯕ꯭ꯔ ꯑꯗꯨꯒꯤ ꯆꯤꯡꯗꯗꯤ ꯅꯣꯡ ꯑꯗꯨꯝ ꯆꯨꯏꯗꯅ
ꯍꯣꯏ
ꯎꯝ ꯅꯨꯡꯁꯥ ꯉꯁꯤ ꯈꯛꯇ ꯎꯔ ꯅꯨꯡꯁꯥ ꯈꯔ ꯌꯥꯏꯔ ꯂꯩ ꯐꯝꯃꯤꯅꯤ
ꯑꯣꯝ ꯅꯈꯣꯏꯁꯨ ꯑꯁ ꯅꯨꯡꯁꯥꯁꯦ ꯐꯖꯅ ꯊꯣꯛꯆ ꯀꯗꯣ ꯅꯣꯡ ꯑꯗꯨꯝ ꯃꯪꯉ ꯂꯩꯕꯒꯤ ꯉꯍꯥꯛ ꯍꯪꯉ ꯑꯃꯨꯛ ꯆꯨꯔꯛꯏ
ꯎꯝ ꯎꯝ ꯀꯣꯏꯒꯨꯝꯕ ꯀꯣꯏꯕꯒꯨꯝꯕ ꯊꯣꯛꯇ꯭ꯔꯣ ꯉꯁꯤꯗꯤ ꯑꯣ ꯎꯝ
ꯅꯣꯡ ꯆꯨꯕꯅꯤꯅꯗꯤ ꯅꯨꯡꯉꯥꯏꯇꯃꯤꯅ ꯆꯠꯐꯝꯗꯨ ꯂꯩ
ꯎꯝ ꯑꯩꯈꯣꯏꯁꯨꯅꯤ ꯍꯟꯗꯛ ꯃꯔꯛꯁꯤ ꯄꯥꯛꯅ ꯊꯣꯛꯇ꯭ꯔꯦ ꯃꯄꯥꯟ
ꯑꯣ
ꯎꯝ ꯏꯇꯥꯎꯗꯤ ꯀꯔꯤ ꯀꯔꯤ ꯍꯣꯠ ꯍꯣꯠꯅꯔꯤ ꯍꯧꯖꯤꯛꯀꯥꯟ ꯍꯟꯗꯛꯁꯦ
ꯀꯩ ꯁꯣꯍꯅꯦ ꯂꯩꯗꯥ ꯍ ꯑꯣꯝꯗ ꯑꯗꯨꯝ ꯂꯩꯔꯒ ꯌꯦꯟ ꯈꯔ ꯂꯣꯏꯔꯤ
ꯑꯣ ꯍꯣ ꯑꯗꯨꯅꯕꯨ ꯐꯔꯦꯗ
ꯑꯥ
ꯕꯤꯅꯦꯁꯅꯤꯅꯦ
ꯍꯣꯏꯣꯏ
ꯕꯤꯖꯤꯅꯦꯁ ꯃꯆꯥꯗꯒꯤ ꯍꯧꯖꯤꯛꯁꯦ ꯑꯩ ꯀꯩꯅꯣ ꯅꯍꯥꯟꯗꯣ ꯃꯄꯥꯟꯗ ꯊꯕꯛ ꯆꯠꯂꯨꯔꯒ ꯌꯨꯝꯗ ꯄꯣꯊꯥꯒꯦꯅ ꯍꯟꯗꯛꯁꯦ ꯌꯨꯝꯗ ꯑꯗꯨꯝ ꯂꯩꯌꯦꯗ
ꯑꯣ
ꯃꯄꯥꯟꯗ ꯀꯩꯅꯣ ꯄꯥꯔꯠ ꯇꯥꯏꯝ ꯇꯧꯔꯒ ꯌꯨꯝꯗ ꯈꯔ ꯄꯣꯊꯥꯒꯦꯅ ꯑꯗꯨꯝ ꯌꯨꯝꯗ ꯂꯩꯕ
ꯑꯣ
ꯎꯝ ꯎꯝ
ꯅꯣꯡꯁꯨ ꯊꯁꯦꯠ ꯑꯃꯨꯛ ꯍꯥꯡꯈꯤꯕ ꯑꯗꯨꯗꯉꯔꯦ ꯑꯃꯨꯛ ꯃꯝꯊꯕꯕꯨ ꯍꯧꯔꯦ
ꯅꯤꯡꯊꯧꯗꯤ ꯁꯥꯖꯦꯜꯒꯨꯝꯕ ꯖꯤꯝꯒꯨꯝꯕ ꯆꯠꯄ꯭ꯔꯣ
ꯑꯥꯤ ꯀꯃꯦ
ꯑꯣ ꯑꯗꯨ ꯃꯥꯟꯕ ꯑ ꯅꯨꯡꯇꯤꯒꯤ ꯑꯗꯨꯝ ꯆꯠꯄ꯭ꯔꯣ
ꯑꯥ ꯆꯂꯦ
ꯑꯣꯍꯣ ꯀꯩ ꯖꯤꯝ ꯀꯔꯝꯕ ꯖꯤꯝ ꯆꯠꯄ꯭ꯔꯣ
ꯑꯩꯈꯣꯏ ꯁꯤ ꯃꯅꯥꯛꯇꯅꯤꯗ
ꯑꯣ ꯑꯣ ꯍ ꯑꯩꯁꯨ ꯖꯤꯝ ꯃꯔꯛ ꯃꯔꯛꯇ ꯑꯗꯨꯝ ꯆꯠꯂꯤ
ꯑꯣ
ꯎꯝ ꯑꯩꯗꯨ ꯎꯝ ꯅꯍꯥꯟꯏ ꯊꯕꯛ ꯁꯨ ꯍꯝꯗꯣꯡ
ꯑꯥ
ꯑꯗꯨꯗ ꯖꯤꯝ ꯑꯅꯛꯄꯗ ꯂꯩꯇꯕ ꯑꯗꯨꯒꯤ ꯍꯣꯝ ꯋꯥꯔꯀ ꯑꯥꯎꯠ ꯑꯣꯏꯅ ꯑꯗꯨꯝ ꯇꯧꯕ
ꯑꯣ
ꯄꯨꯜꯂꯞꯒꯨꯝꯕ ꯄꯨꯁꯞꯀꯨꯝꯕ ꯑꯗꯨꯝ ꯇꯧꯕ ꯁꯥꯟꯅꯗꯤ ꯁꯥꯟꯅꯅꯤꯡꯕꯅꯦ ꯑꯗꯨ ꯖꯤꯝ ꯂꯩꯇꯕꯅꯤꯅ ꯎꯄꯥꯏ ꯂꯩꯇꯦ
ꯎꯝ ꯑꯩꯈꯣꯏꯁꯨ ꯁꯤꯗꯒꯤ ꯈꯇꯪ ꯀꯤꯂꯣꯃꯤꯇꯔ ꯇꯔ ꯑꯅꯤꯃꯨꯛ ꯇꯤ ꯆꯠꯂꯦ ꯃꯐꯝꯗꯣ ꯌꯥꯝ ꯆꯥꯎꯅꯕꯨꯗꯤ ꯍꯥꯡꯕ ꯅꯠꯇꯦ ꯃꯌꯨꯝꯗ ꯈꯔ ꯈ ꯍꯥꯡꯕꯗꯨꯗ ꯑꯩꯈꯣꯏꯅ ꯈꯪꯅꯕꯒ ꯑꯣꯏꯕꯗꯨꯗ ꯁꯥꯟꯅꯕ
ꯎꯝ ꯎꯝ ꯆꯍꯤ ꯀꯌꯥ ꯑꯃꯨ ꯀꯨꯝꯕ ꯁꯨꯔꯦ ꯁꯨꯔꯦ ꯖꯤꯝ ꯁꯥꯟꯅꯕ
ꯇꯨ ꯌꯔꯁꯃꯨꯛꯇꯤ ꯀꯩꯅꯣ ꯇꯧꯔꯦ ꯑꯗꯣ ꯑꯃꯨꯛ ꯂꯦꯞꯄꯨꯔꯦꯗ ꯐꯅ ꯀꯨꯏꯅ
ꯍꯣꯏ ꯍꯣꯏ ꯑꯗꯨꯅꯤꯅꯦ ꯊꯕꯛꯁꯨ ꯇꯧ ꯇꯧꯗꯕ ꯌꯥꯗꯕꯅꯤꯅꯀꯣ ꯑꯃꯨꯛ ꯂꯦꯞ ꯇꯞꯄ ꯊꯥ ꯈꯔ ꯁꯅꯔ ꯑꯃꯨꯛ ꯂꯦꯞꯄ ꯑꯗꯨꯅꯅꯤꯅꯦ ꯑꯩꯈꯣꯏ ꯔꯤꯖꯜ ꯈꯔ ꯇꯞꯄꯗꯨꯣ
ꯎꯝ ꯔꯤꯖꯜ ꯇꯞꯄꯦ ꯍꯥꯏꯗꯤ ꯊꯕꯛ ꯁꯨꯗꯕꯤ ꯁꯥꯟꯅꯕ ꯑꯣꯏꯗꯤ ꯔꯤꯖꯜꯗꯣ ꯁꯠ
ꯑꯩꯁꯨ ꯅꯍꯥꯟ ꯑꯦꯝ ꯌꯨ ꯖꯤꯝꯗ ꯑ ꯀꯩꯅꯣ ꯈꯔ ꯈꯔ ꯆꯠꯂꯨꯕꯅꯦ ꯑꯗꯨꯗꯒꯤ ꯍꯧꯕꯅꯦ ꯑꯦꯝ ꯌꯨꯗꯒꯤ ꯃꯥꯁꯇꯔ ꯇꯝꯔꯤꯉꯩꯗ ꯑꯗꯨꯝ ꯑꯦꯝ ꯌꯨꯗ ꯖꯤꯝ ꯂꯩꯕꯗꯣ
ꯑꯥ
ꯑꯗꯨꯗ ꯈꯔ ꯈꯔ ꯁꯥꯟꯅꯔꯨꯕ
ꯑꯣ
ꯎꯝ
ꯗꯥꯏꯠꯁꯨ ꯐꯖꯅ ꯇꯧꯕ ꯉꯝꯗꯦ ꯑꯗꯨꯅ ꯅꯪꯗꯤ ꯗꯥꯏꯠꯇꯤ ꯀꯃꯥꯏꯅ ꯃꯦꯟꯇꯦꯟ ꯇꯧꯒꯦ
ꯑꯩ ꯌꯦꯟ ꯏꯁꯥꯒꯤ ꯂꯣꯏꯕꯅꯤꯅ ꯌꯦꯟꯕꯨꯗꯤ ꯈꯔ ꯈꯔ ꯐꯨꯠꯂ ꯐꯨꯠꯂ ꯆꯥꯔꯦ ꯑꯗꯨꯒ ꯄ꯭ꯔꯣꯇꯤꯟ ꯈꯔ ꯈ ꯃꯦꯜꯂꯤ
ꯎꯝ ꯎꯝ ꯑꯗꯨ ꯑꯩꯁꯨ ꯇꯧꯅꯤꯡꯕꯅꯤ ꯑꯗꯨꯒꯤ ꯏꯁꯇꯥꯏꯜꯗꯣ ꯌꯨꯝꯗ ꯂꯣꯏꯕ ꯌꯦꯟꯗꯣ
ꯑꯥ
ꯑꯗꯨꯒꯨꯝꯕ ꯑꯗꯨꯅ ꯍꯦꯟꯅ ꯀꯩꯅꯣ ꯇꯧꯋꯦꯕ ꯑ ꯄ꯭ꯔꯣꯇꯤꯟ ꯐꯪꯉꯤꯕ
ꯑꯗꯨꯅꯦ ꯍꯂ
ꯎꯝ ꯑꯩ ꯁꯨꯅꯤꯗ ꯀꯩꯅꯣ ꯄꯥꯎꯗꯔ ꯁꯄ꯭ꯂꯤꯃꯦꯟ ꯄꯥꯎꯗꯔ ꯌꯥꯝ ꯆꯥꯗꯦꯗ ꯑꯗꯨ ꯌꯦꯔꯨꯝꯒꯨꯝꯕ ꯑꯗꯨ ꯌꯦꯟꯒꯨꯝꯕ ꯁꯥ ꯉꯥ ꯑꯗꯨꯝ ꯅꯦꯆꯔꯦꯜ ꯗꯥꯏꯠ ꯑꯣꯏꯅ ꯇꯧꯋꯦꯗ
ꯍꯣꯏ ꯑꯁ ꯅꯦꯆꯔꯦꯜꯅ ꯐꯩꯗ
ꯎꯝ
ꯄ꯭ꯔꯣꯇꯤꯟ ꯌꯥꯝ ꯆꯥꯕꯁꯦ ꯁꯠꯄꯨꯗꯤ ꯔꯤꯖꯜꯕꯨꯗꯤ ꯀꯥꯏꯌꯦꯕꯣ ꯀꯨꯏꯅ ꯆꯠꯇꯦꯅꯤ ꯚꯦꯂꯤꯗꯤꯇꯤꯁꯦ
ꯑꯗꯣ ꯀꯩꯅꯣꯁꯨ ꯊꯥꯖꯕꯁꯨ ꯈꯔ ꯋꯥꯠꯂꯤꯦꯗꯅ ꯃꯤꯒꯤ ꯂꯝꯗꯒꯤ ꯁꯦꯝꯃꯒ ꯄꯨꯔꯛꯄꯗꯣ
ꯋꯥ
ꯎꯝ ꯑꯃꯗꯤꯗꯤ ꯄ꯭ꯔꯣꯐꯤꯠꯀꯤ ꯈꯜꯂꯒ ꯁꯦꯝꯕꯅꯤꯅꯀꯣ
ꯍꯔ
ꯂꯦꯞ ꯚꯦꯔꯤꯐꯥꯏꯠ ꯇꯦꯁ ꯍꯥꯏꯔꯁꯨ ꯀꯩꯅꯣꯅꯤ ꯏꯁꯀꯦꯝꯁꯨ ꯑꯗꯨꯝ ꯌꯥꯎꯕꯅꯦꯕ
ꯍꯣꯏ ꯌꯥꯎꯏꯦ
ꯎꯝ ꯑꯗꯨꯅ ꯁꯄ꯭ꯂꯤꯃꯦꯟ ꯍꯥꯏꯕꯗꯨꯅꯤꯅꯦ ꯃꯦꯟ ꯗꯥꯏꯠ ꯅꯠꯇꯦꯅꯦ ꯁꯄ꯭ꯂꯤꯃꯦꯟ ꯍꯥꯏꯗꯤ ꯑꯩꯈꯣꯏ ꯆꯥꯕꯗꯨꯒ ꯈꯔ ꯁ ꯀꯩꯅꯣ ꯄꯤꯕ ꯃꯦꯟꯊꯣꯛ ꯎꯨꯡꯨꯡ ꯃꯦꯟ ꯗꯥꯏꯠꯇꯤ ꯑꯩꯈꯣꯏꯅ ꯍꯧꯖꯤꯛ ꯆꯤꯟꯖꯥꯛ ꯆꯥꯕꯗꯨ
ꯍꯣꯏ ꯌꯨꯝꯗ ꯆꯥꯔꯤꯕ ꯁꯤꯁꯤꯅ ꯃꯦꯟꯅꯤ
ꯎꯝ ꯑꯩꯁꯨ ꯀꯩꯅꯣꯗ ꯍꯟꯗꯛꯇꯤ ꯐꯖꯅ ꯇꯧꯒꯦꯅ ꯑꯗꯨꯝ ꯄ꯭ꯂꯥꯟ ꯂꯩꯌꯦ
ꯑꯣ
ꯍꯥꯏꯕꯗꯤ ꯁꯅꯥꯕꯨ ꯁꯅꯥꯔꯨꯕ ꯁꯅꯥꯔꯗꯤ ꯑꯗꯨꯝ ꯑꯦꯗꯤꯛ ꯆꯨꯕꯅꯦ ꯁꯤꯁꯨ
ꯇꯣꯛꯅꯤꯡꯗꯕꯅꯦ ꯑꯗꯣ
ꯎꯝ ꯔꯤꯖꯜ ꯈꯔ ꯈꯔ ꯎꯕ ꯀꯥꯟꯗ ꯑꯗꯨꯝ ꯃꯣꯇꯤꯚꯦꯠ ꯑꯣꯏꯕꯅꯦ ꯏꯁꯥꯅ
ꯍꯣꯏ
ꯎꯝ ꯍꯇꯥꯎꯗꯤ ꯐꯖꯔꯝꯒꯅꯤꯕꯣ ꯍꯧꯖꯤꯛ ꯆꯍꯤ ꯑꯅꯤ ꯁꯨꯔꯦ ꯍꯥꯏꯔꯗꯤ
ꯎꯝ ꯈꯔꯗꯤ ꯀꯩꯅꯣ ꯇꯧꯔꯦ ꯑꯗꯣ ꯐꯖꯅ ꯂꯦꯞꯇꯕꯤ ꯁꯥꯟꯅꯕ ꯑꯣꯏꯔꯝꯃꯗꯤ ꯔꯤꯖꯜ ꯐꯖꯅ ꯐꯪꯗꯧꯕꯅꯦꯕ
ꯎꯝ
ꯊꯥ ꯑꯅꯤ ꯑꯍꯨꯝ ꯑꯃꯨꯛ ꯂꯦꯞ ꯑꯃꯨꯛ ꯁꯅꯥ ꯑꯗꯩ ꯑꯃꯨꯛ ꯂꯦꯞ ꯑꯃꯨꯛ ꯁꯥꯟꯅ ꯇꯧꯕꯅꯤꯅ
ꯀꯩꯅꯣ ꯏꯇꯥꯎꯗꯤ ꯐ꯭ꯌꯨꯆꯔꯗ ꯀꯝꯄꯤꯇꯤꯁꯟꯒꯨꯝꯕ ꯊꯣꯛꯀꯦꯅ ꯄ꯭ꯂꯥꯟ ꯂꯩꯕ꯭ꯔꯥ ꯅꯠꯇ꯭ꯔꯒ ꯖꯁ ꯏꯁꯥ ꯐꯤꯠꯅꯦꯁꯀꯤ ꯒ ꯑꯣꯏꯕꯒꯤ ꯁꯥꯟꯅꯕ꯭ꯔꯥ
ꯁꯨꯝ ꯐꯤꯠꯅꯦꯁꯀꯤ ꯁꯨꯝ ꯁꯥꯟꯅꯕꯅꯤꯗ ꯀꯝꯄꯤꯇꯤꯁꯟ ꯉꯥꯛꯇꯗꯤ ꯍꯥꯏꯗꯤ ꯉꯝꯃꯣꯏꯗꯕꯅꯤꯅ ꯑꯩꯈꯣꯏꯅ
ꯇꯥꯕ꯭ꯔꯥ
ꯑꯥ ꯇꯥꯏꯌꯦ
ꯍꯜꯂꯣ ꯍꯣꯏ ꯍꯣꯏꯣꯏ ꯂꯥꯛ ꯈꯔ ꯅꯨꯡꯉꯥꯏꯇꯦꯅꯦ
ꯑꯥ ꯂꯥꯏ ꯅꯨꯡꯉꯥꯏꯇꯦ ꯉꯁꯤ
ꯎꯝ ꯄꯥꯝꯕ ꯄꯥꯝꯕ꯭ꯔꯗꯤ ꯀꯔꯤ ꯉꯝꯒꯅꯤꯗ ꯑꯗꯨꯝ ꯊꯋꯥꯏ ꯌꯥꯎꯅ ꯇꯧꯔꯗꯤ ꯑꯗꯨ ꯑꯩꯈꯣꯏ ꯀꯩꯅꯣꯗꯅꯦꯕ ꯋꯥꯈꯜꯗꯅꯦꯕ ꯉꯝꯃꯦ ꯍꯥꯏꯔꯗꯤ ꯑꯗꯨꯝ ꯉꯝꯒꯅꯤꯗ
ꯍꯣꯏ ꯑꯩ ꯀꯩꯅꯣꯗ ꯁꯤ ꯑꯦꯁ ꯀꯦ ꯑꯞꯄꯔꯒꯤ ꯀꯩꯅꯣ ꯇꯧꯕꯗ ꯑ ꯂꯦꯞ ꯁꯥꯏꯠꯀꯤ ꯁꯌꯦꯡꯁꯦ
ꯎꯝ
ꯁꯤꯁꯦ ꯈꯤꯇꯪ ꯀꯩꯅꯣ ꯇꯧꯒꯕ ꯂꯦꯡꯕꯗ ꯆꯠꯄꯣꯏ ꯂꯥꯛꯄꯣꯏ ꯇꯧꯈꯤꯕ ꯑꯗꯨꯗ ꯑꯩꯅ ꯍꯧꯖꯤꯛꯁꯦ ꯀꯟꯅꯁꯨ
ꯎꯝ
ꯅꯤꯡꯗꯦꯕ ꯍꯦꯕꯤ ꯏꯗꯁꯥꯟ
ꯎꯝ ꯀ ꯆꯦꯁꯇꯨ ꯁꯣꯛꯑꯦ ꯍꯥꯏꯕ꯭ꯔꯥ ꯅꯠꯇ꯭ꯔꯒ ꯀꯃꯥꯏꯅ ꯇꯧꯋꯦ
ꯆꯦꯁꯅꯀꯤ ꯁꯌꯦꯡ ꯃꯔꯨꯗꯣ ꯑꯥ ꯑꯗꯨꯗ ꯈꯤꯇꯪ ꯀꯩꯅꯣ ꯇꯧꯈꯤꯕꯒꯤ ꯍꯦꯚ ꯋꯦꯠ ꯁꯅ ꯉꯝꯗꯦꯕ ꯍꯧꯖꯤꯛꯁꯦ
ꯍꯜꯂꯣ
ꯇꯔꯕꯥ
ꯍꯣꯏ ꯇꯥꯔꯦ ꯇꯥꯔꯦ
ꯑ
ꯁꯥꯏꯗ
ꯑꯣ
ꯎꯝ ꯆꯦꯁꯇꯨ ꯀꯃꯥꯏ ꯀꯃꯥꯏ ꯇꯧꯋꯦ ꯍꯥꯏꯕꯅꯣ ꯁꯣꯛꯑꯦ ꯍꯥꯏꯕ꯭ꯔꯣ ꯁꯥꯟꯅꯕ ꯀꯥꯟꯗ
ꯆꯦꯁꯀꯤ ꯑꯞꯄꯔ ꯁꯥꯟꯅꯕꯗꯣ ꯕꯤꯌꯨꯇꯤ ꯣꯟꯒꯤ
ꯎ
ꯑꯗꯨꯒꯤꯗꯨꯗ ꯂꯦꯞ ꯁꯥꯏꯠꯀꯤ ꯁꯌꯦꯡ ꯕꯣꯔꯟ ꯀꯩꯅꯣꯗꯣ ꯃꯔꯨꯗꯣ ꯑꯗꯨꯒꯤꯗꯣ ꯈꯤꯇꯪ ꯆꯠꯈꯤꯕ
ꯑ ꯍ ꯍ
ꯍꯦꯚꯤ ꯋꯦꯠ ꯁꯥꯟꯅꯕꯗ ꯑꯗꯨ ꯒꯤ ꯌꯣꯠꯁꯦ ꯍꯜꯂꯦꯕꯁꯨ ꯈꯔ ꯀꯩꯅꯣ ꯇꯧꯈꯤꯒꯦꯅ ꯑꯗꯨꯗ ꯅꯝꯐꯨꯗ ꯁꯥꯟꯅ ꯁꯜꯂꯨꯕꯗ ꯍꯦꯟꯅ ꯆꯟꯒꯗꯧꯕꯗꯣ
ꯎꯝ ꯍꯝ꯫ ꯀꯨꯏ ꯀꯌꯥꯝ ꯀꯨꯏꯔꯦ ꯑꯗꯨ ꯁꯣꯛ ꯄꯗꯣ
ꯑꯥ꯫
ꯁꯣꯛꯄꯗꯣ ꯀꯌꯥꯝ ꯀꯨꯏꯔꯦꯕ?
ꯊꯥ ꯃꯔꯤ- ꯃꯉꯥꯃꯨꯛꯇꯤ ꯁꯨꯔꯦ꯫
ꯑꯣ ꯑꯗꯨꯗꯤ ꯍꯧꯖꯤꯛ ꯔꯤꯀꯣꯕꯔꯤꯗꯤ ꯈꯔ- ꯈꯔ ꯂꯥꯛꯄ ꯌꯥꯏꯗꯅ
ꯑ ꯔꯤꯕꯔꯤꯗꯤ ꯍꯧꯖꯤꯛꯄꯨꯗꯤ ꯂꯥꯛꯄꯨꯗꯤ ꯂꯥꯛꯑꯦ ꯫ ꯑꯗꯨꯗ ꯍꯦꯕꯤꯗꯨ ꯑꯃꯨꯛ ꯁꯥꯟꯅꯅꯤꯡꯗꯕ ꯑꯩꯅ꯫ ꯂꯥꯏꯠ ꯇꯛꯈ꯭ꯔꯒ ꯁꯥꯟꯅꯔꯒ
ꯎꯝ꯫
ꯆꯍꯤ ꯑꯃꯒꯨꯝꯕ ꯂꯩꯔꯗꯤ ꯑꯗꯨꯝ ꯁꯥꯟꯅꯔꯛꯄ ꯌꯥꯏꯗ
ꯑ ꯆꯍꯤꯃꯨꯛ ꯐꯥꯔꯗꯤ ꯍꯦꯕꯤꯗ ꯑꯗꯨꯝ ꯁꯥꯟꯅ ꯌꯥꯔꯅꯤ꯫
ꯎꯝ꯫ ꯕꯣꯗꯤ ꯕꯤꯜꯗꯤꯡꯁꯤ ꯌꯥꯝꯗꯤ ꯌꯥꯝꯅꯗꯤ ꯄꯥꯝꯃꯤ ꯑꯩꯅ ꯗꯥꯏ ꯃꯇꯝꯒ ꯀꯩꯅꯣ ꯄꯤꯕ ꯉꯝꯗꯕ ꯑꯗꯨꯒꯤ
ꯃꯇꯝꯁꯦ ꯃꯇꯝꯁꯦ ꯐꯖꯅꯒ ꯁꯥꯟꯅꯔꯗꯤ ꯗꯕꯨꯨ ꯀꯣ
ꯎꯝ꯫
ꯃꯇꯝ ꯐꯪꯗꯕ ꯁꯤꯗ
ꯗꯥꯏꯠ ꯃꯦꯟꯇꯦꯟ ꯇꯧꯕꯁꯨ ꯋꯥꯕ
ꯍꯣꯏ ꯫
ꯅꯪ ꯇ꯭ꯔꯦꯟ ꯀꯩꯅꯣꯝ ꯇ꯭ꯔꯦꯟꯅꯔ ꯃꯈꯥꯗ ꯇꯧꯕ꯭ꯔꯥ ꯅꯠꯇ꯭ꯔꯒ ꯅꯁꯥꯅ ꯇꯧꯕ꯭ꯔꯣ?
ꯍꯥꯟꯅ ꯇ꯭ꯔꯦꯅꯔ ꯃꯈꯥꯗ ꯇꯧꯔꯝꯃꯦ ꯋꯥꯟ ꯏꯌꯥꯔ ꯃꯨꯛꯇꯤ ꯑꯗ ꯍꯥꯟꯅ ꯑꯗꯨꯝ ꯇ꯭ꯔꯦꯟ ꯇꯧꯔꯦꯗ ꯫
ꯑ ꯍꯥꯥ